ꯑꯝ
ꯍꯜꯂꯣ
ꯇꯌꯦ
ꯑꯣ ꯆꯞ ꯆꯥꯔꯕ꯭ꯔꯣ ꯀꯩꯃ ꯗꯧꯇꯒꯤ
ꯑꯗꯨꯝ ꯌꯦꯟ ꯆꯥꯏꯌꯦ ꯅꯪꯗꯤ
ꯑꯣ ꯑꯩꯈꯣꯏꯁꯨꯦ ꯆꯥꯏꯌꯦ
ꯉꯁꯨ ꯉꯁꯤꯅ ꯑꯍꯟꯕꯔꯣ ꯑꯣꯔ ꯑꯗꯨ ꯑꯗꯨ ꯅꯠꯇ꯭ꯔꯒ ꯑꯗꯨꯝ ꯇꯧꯔꯕ꯭ꯔꯣ
ꯑꯩ ꯑꯗꯨꯝ ꯇꯧꯔꯦꯗ
ꯑꯣ ꯑꯩꯒꯤꯁꯤꯅ ꯑꯍꯥꯟꯕꯅꯦꯀꯣ ꯑꯗꯨ ꯑꯅꯤ ꯑꯍꯨꯝꯗꯤ ꯁꯣꯏꯈ꯭ꯔꯕꯅꯤ
ꯑ ꯑꯗꯨꯝ ꯅꯨꯡꯉꯥꯏꯕꯅꯦꯗ
ꯅꯨꯡꯉꯥꯏꯕ꯭ꯔꯥ ꯑꯩꯗꯤ ꯈꯪꯗꯦ ꯀꯤꯌꯦ
ꯈꯪꯗꯦ ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ ꯑꯗꯨꯝ ꯈꯪꯗꯕ ꯑꯗꯨꯝ ꯇꯧꯕꯅꯤꯅꯀꯣ
ꯍꯣꯏ ꯄꯨꯡ ꯑꯉꯥꯡꯒ ꯂꯣꯏꯔꯦꯀꯣ
ꯑꯥ ꯑꯗꯨ ꯑꯗꯨ ꯈꯛꯇꯪ ꯉꯥꯏꯈ꯭ꯔꯦ
ꯍꯣꯏ ꯅꯪꯗꯤ ꯆꯥꯛ ꯆꯥꯔꯕꯣ
ꯑꯥ ꯆꯔꯦ
ꯀꯔꯤ ꯌꯦꯟꯁꯥꯡ ꯆꯥꯒꯦ ꯅꯪꯗꯤ
ꯁꯤ ꯌꯦꯟ ꯆꯌꯦ
ꯄꯖꯞ ꯃꯥꯟꯅꯦꯕꯥꯅꯤꯌꯥ ꯑꯗꯨꯗꯤ
ꯎꯝ ꯃꯥꯟꯅꯕꯒꯤ ꯋꯥꯔꯤ ꯁꯅꯕꯒꯤ ꯃꯇꯝ ꯄꯤꯔꯤꯕ ꯍꯥꯏꯕꯗꯨꯅꯤ
ꯍꯣꯏ
ꯅꯊꯟꯗꯔꯣ ꯍꯧꯖꯤꯛ ꯂꯩꯕ
ꯍꯣꯏ ꯏꯊꯟꯇ ꯅꯠꯇꯦ ꯑꯩꯒꯤ ꯏꯔꯨꯞ ꯑꯃꯒ ꯂꯩꯌꯦ
ꯑꯣ ꯍꯅꯦ
ꯏꯊꯟꯗ ꯂꯩꯔꯤꯕ꯭ꯔꯣ
ꯎꯝ ꯍꯧꯖꯤꯛꯀꯤꯗꯤ ꯏꯊꯟꯗ ꯑꯗꯨꯝ ꯂꯩꯗ ꯍꯤꯞꯂꯒ ꯂꯩꯕ ꯑꯩꯗꯣ
ꯍꯣꯏ ꯅꯣꯡꯁꯨ ꯆꯨꯕ꯭ꯔꯣ ꯅꯣꯏꯔꯣꯝꯗꯨꯗꯤ
ꯍꯣꯏ ꯍꯧꯖꯤꯛꯄꯨꯗꯤ ꯆꯨꯗꯦ ꯉꯁꯥꯏ ꯆꯨꯔꯝꯕꯅꯦ
ꯍꯣꯏ ꯉꯁꯥꯏ ꯑꯩꯈꯣꯏꯒꯤꯁꯨ ꯉꯁꯥꯏ ꯆꯨꯔꯝꯕꯅꯦ ꯍꯧꯖꯤꯛꯇꯤ ꯆꯨꯗ꯭ꯔꯦ
ꯑꯣ ꯍꯣ
ꯅꯪꯗꯤ ꯉꯁꯤꯗꯤ ꯀꯩ ꯇꯧꯔ ꯂꯩꯒꯦ ꯑꯗꯨꯝ ꯇꯨꯝꯃ ꯂꯩꯕ꯭ꯔꯣ
ꯑꯗꯨ ꯑꯗꯨꯝ ꯂꯩꯗ
ꯎꯝ
ꯉꯁꯥꯏ ꯅꯣꯡ ꯆꯨꯕꯒꯤ ꯃꯩꯁꯨ ꯂꯥꯛꯇ ꯐꯠꯇꯕ ꯑꯗꯨꯒꯤ ꯐꯣꯟ ꯕꯦꯇ꯭ꯔꯤ ꯌꯥꯎꯗꯦ ꯑꯗꯨꯝ ꯆꯞ ꯆꯞꯂꯒ ꯑꯗꯨꯝ ꯃꯣꯔꯦ ꯁꯤꯟꯅꯔꯅꯤ
ꯑꯣ ꯑꯗꯨꯗꯤ ꯌꯥꯝ ꯅꯨꯡꯉꯥꯏꯔꯣꯏꯅꯦ
ꯑꯗꯨꯝ ꯀꯩ ꯍꯥꯏꯁꯦ ꯑꯗꯨꯝ ꯆꯠꯂꯒ ꯑꯗꯨꯝ ꯋꯥꯔꯤ ꯁꯅꯈ꯭ꯔꯕꯅꯤꯅ
ꯃꯁꯤꯌꯥꯨꯛ ꯀꯨꯏꯈ꯭ꯔꯦ
ꯎꯝ ꯀꯨꯏꯗꯔꯤꯗꯏꯁ ꯍꯥꯞꯇ ꯑꯅꯤ ꯍ ꯑꯣꯔ ꯑꯣꯏꯔꯝ ꯆꯂꯥ
ꯗꯤ ꯉꯥꯡꯕ ꯌꯥꯕ꯭ꯔꯣ ꯑꯣꯏꯔ ꯑꯇꯣꯞꯄ ꯉꯥꯡꯕ ꯌꯥꯕ꯭ꯔꯣꯑꯣ ꯑꯗꯨꯝ ꯉꯥꯡꯗꯣꯏꯅꯣ
ꯎꯝ ꯑꯗꯨꯝ ꯅꯣꯔꯃꯦꯜꯗ ꯍꯥꯏꯗꯤ ꯑꯗꯨꯝ ꯅꯪꯅ ꯍꯪꯉꯦ ꯑꯩ ꯈꯨꯝꯃꯦ ꯑꯩꯅ ꯍꯪꯉꯦ ꯅꯪ ꯈꯨꯝꯃꯦ ꯑꯗꯨꯒꯤ ꯇꯥꯏꯞꯇꯣ
ꯑꯣ ꯐꯔꯦ ꯑꯗꯨꯗꯤ ꯑꯗꯨꯃꯅ ꯉꯥꯡꯅꯤꯡꯗꯕꯅꯤ ꯍꯥꯏꯔꯗꯤ ꯅꯪꯗꯤ ꯍꯧꯖꯤꯛꯇꯤ ꯀꯩ ꯇꯧꯔꯗꯤ
ꯍꯧꯖꯤꯛꯗꯤ ꯀꯝ ꯇꯧꯔꯣꯏꯗ
ꯑꯣ ꯑꯗꯨꯝ ꯐꯝꯃꯅꯤ
ꯎꯝ ꯑꯣ ꯉꯥꯏꯍꯥꯛ ꯂꯩꯔꯗꯤ ꯑꯗꯨꯝ ꯗ꯭ꯔꯃꯥꯒꯨꯝꯕ ꯌꯦꯡꯈꯅꯤ ꯑꯗꯨꯒ ꯕꯣꯜ ꯌꯦꯡꯈ꯭ꯔꯅꯤ
ꯎ
ꯅꯣꯏꯗꯤ ꯏꯪꯈꯣꯜꯒꯨꯝꯕ ꯆꯠꯇ꯭ꯔꯣ ꯉꯁꯤꯗꯤ
ꯑ ꯉꯁꯤꯗꯤ ꯆꯠꯇꯦ
ꯑꯗꯨꯨꯝ ꯆꯠꯀꯟꯕ꯭ꯔꯣ ꯆꯠꯇꯕꯤꯗ ꯑꯗꯨꯝ ꯂꯩꯔꯒ ꯂꯩꯕ꯭ꯔꯣ ꯅꯠꯇ꯭ꯔꯗꯤ
ꯃꯔꯛ ꯃꯔꯛꯇ ꯆꯠꯂꯦ ꯌꯥꯝ ꯇꯣꯏꯅꯗꯤ ꯆꯠꯇꯦ ꯉꯁꯤ
ꯅꯣꯡꯁꯨ ꯆꯨꯕꯒꯤ ꯌꯥꯝꯅ ꯅꯨꯡꯉꯥꯏꯔꯝꯃꯣꯏꯀꯣ
ꯎꯝ
ꯍꯣꯏ ꯇꯜꯂꯦ ꯅꯣꯡꯁꯦ ꯌꯥꯝꯅ ꯅꯣꯡ ꯆꯨꯔꯗꯤ ꯅꯨꯡꯉꯥꯏꯗꯣꯏꯅꯦ
ꯑꯥ ꯑꯗꯨꯅꯦ ꯆꯠꯊꯣꯛꯄꯁꯨ ꯌꯥꯗꯦ ꯅꯣꯡ ꯆꯨꯕꯁꯦ
ꯑꯗꯨꯝ ꯍꯤꯞꯄꯒ ꯂꯩꯕ ꯇꯥꯕ ꯅꯣꯏꯗꯤ ꯉꯁꯥꯏꯗꯒꯤ ꯆꯥꯛ ꯆꯥꯈ꯭ꯔꯕꯣ
ꯑꯪ ꯉꯥꯏꯍꯥꯛ ꯑꯣꯏ ꯈꯔ ꯆꯥꯕ ꯅꯪꯗꯤ
ꯑꯩꯗꯤ ꯆꯥꯕ ꯍꯦꯛ ꯀꯨꯏꯗ꯭ꯔꯤ ꯉꯥꯏꯍꯥꯛꯇꯤ ꯑꯣꯏꯈ꯭ꯔꯦ ꯑꯗꯨ ꯌꯥꯝꯅ ꯀꯨꯏꯗ꯭ꯔꯤ
ꯆꯥꯛꯁꯦ ꯄꯨꯛꯇ ꯇꯥꯔꯝꯈꯤꯔꯣꯏꯅꯦ
ꯑꯖꯅꯦ
ꯊꯕꯛ ꯊꯕꯛ ꯌꯥꯝꯃꯟꯕꯒꯤꯗꯣ
ꯊꯕꯛ ꯍꯥꯃꯟꯕꯒꯤ ꯆꯥꯛꯇꯣ ꯄꯨꯛꯇ ꯇꯥꯗ
ꯑꯗꯨꯅꯦ ꯃꯣꯏꯒꯤ ꯋꯥꯍꯩꯁꯤꯡꯗꯨꯅ ꯄꯥꯈꯠꯄꯁꯨ ꯌꯥꯎꯋꯦ ꯀꯔꯤꯔꯒꯦ ꯇꯥꯗꯦ
ꯇꯕꯥꯩ ꯌꯥꯗꯩ ꯑ ꯑꯗꯨꯨ ꯇꯕꯥꯩ ꯌꯥꯗ ꯌꯥ ꯌꯥꯝ ꯌꯥꯎꯃꯅꯤ ꯕꯅꯤ
ꯑꯗꯨ ꯑꯣꯏꯔꯁꯨ ꯀꯥꯏꯗꯦ ꯄꯨꯡꯒ ꯉꯥꯏꯅꯔꯒ ꯌꯥꯔꯦꯗ ꯑꯣꯏꯕ꯭ꯔꯥ ꯑꯣꯏꯗꯕ꯭ꯔꯥ ꯈꯪꯗꯦ ꯑꯗꯨꯝ ꯄꯨꯡꯒꯥꯡ ꯉꯥꯡꯉꯁꯦ ꯁꯨꯕ ꯁꯨꯔꯗꯤ ꯌꯥꯔꯦ
ꯐꯣꯝ ꯑꯗꯨꯝ ꯇꯧꯔꯗꯤ ꯂꯣꯏꯔꯦ
ꯍꯣꯏ ꯑꯗꯨꯅꯦ ꯑꯗꯨꯝ ꯄꯨꯡꯀ ꯉꯥꯡꯈ꯭ꯔꯁꯦ ꯀꯥꯏꯗꯦ
ꯎꯝ
ꯑꯣꯏꯕ꯭ꯔꯥ ꯑꯣꯏꯗꯕ꯭ꯔꯥꯗꯤ ꯈꯪꯗꯦ ꯑꯗꯨꯕꯨ ꯉꯥꯡꯅꯔꯁꯦ ꯉꯁꯤꯁꯦ ꯑꯩꯁꯨ ꯑꯗꯨꯝ ꯇꯨꯝꯃꯒ ꯂꯩꯕꯅꯤ ꯅꯣꯡꯁꯨ ꯆꯨꯑꯦ ꯑꯌꯨꯛꯇꯗꯤ ꯆꯨꯗꯦꯕꯀꯣ ꯑꯗꯨ ꯅꯨꯡꯊꯤꯟ ꯅꯨꯡꯊꯤꯟꯗꯗꯤ ꯆꯨꯈ꯭ꯔꯦ ꯌꯥꯝ ꯀꯟꯅ ꯆꯨꯈ꯭ꯔꯦ ꯑꯗꯨꯒꯤ ꯑꯗꯨꯝ ꯐꯝꯔꯒ ꯂꯩꯌꯦ
ꯎꯝ ꯅꯣꯡ ꯆꯨꯕꯁꯨ ꯑꯗꯨꯝ ꯅꯨꯡꯉꯥꯏꯕꯅꯦꯅ
ꯍꯣꯏ ꯅꯣꯡ ꯆꯨꯕꯁꯨ ꯅꯨꯡꯉꯥꯏꯕꯅꯦ ꯑꯗꯨ ꯊꯥꯕꯛꯀꯨꯝꯕ ꯂꯩꯕ ꯀꯥꯟꯗꯗꯤ ꯑꯃꯨꯛ ꯅꯨꯡꯉꯥꯏꯇꯦꯀꯣ ꯅꯣꯡ ꯆꯨꯕꯁꯦꯀꯣ ꯑꯗꯨ ꯇꯟꯕꯗꯤ ꯇꯟꯕꯅꯤ ꯑꯗꯨꯅꯤ ꯅꯣꯡ ꯆꯨꯕꯁꯨ ꯅꯨꯡꯉꯥꯏꯌꯦ ꯅꯣꯡ ꯆꯨꯔꯁꯨ ꯅꯨꯡꯉꯥꯏꯌꯦ ꯆꯞ ꯆꯥꯏꯑꯌꯦꯗ ꯑꯗꯨꯗꯣ ꯏꯪꯈꯣꯜꯒꯨꯝꯕ ꯁꯨꯕ ꯀꯥꯟꯗꯗꯤ ꯅꯣꯡ ꯆꯨꯔꯗꯤ ꯅꯨꯡꯉꯥꯏꯔꯣꯏꯀꯣ
ꯑꯥ ꯅꯨꯡꯉꯥꯏꯇꯦ ꯌꯥꯝꯅ ꯆꯣꯠꯇꯅꯀꯣ
ꯑꯣꯏꯔꯝꯅꯤ ꯑꯗꯨꯃꯥꯏꯅ
ꯎꯝ ꯅꯦꯟꯗꯤ ꯌꯨꯝꯗ ꯂꯩꯕ꯭ꯔꯣ ꯔꯦꯟꯗꯒꯨꯝꯕ ꯂꯩꯕ꯭ꯔꯣ
ꯑꯣ ꯑꯩꯗꯤ ꯑꯗꯨꯗꯁꯨ ꯂꯩꯇꯦ ꯑꯩꯗꯤꯥꯏꯅ ꯍꯥꯏꯒꯅꯤ
ꯑꯣ ꯑꯣ ꯍꯣꯏ ꯍꯣꯏ ꯍꯣꯏ ꯍꯣꯏ ꯍꯣꯏ ꯑꯩ ꯒ꯭ꯌꯥꯟ ꯇꯥꯔꯒꯦ
ꯅꯪ ꯑꯗꯨꯝ ꯈꯤꯟ ꯊꯥꯅꯔꯁꯦꯀꯣ
ꯉꯁꯥꯏ ꯅꯪ ꯑ ꯑꯥ ꯅꯃꯥꯟꯅꯕꯤ ꯀ ꯀꯔꯤꯔꯥ ꯑꯃ ꯂꯩ ꯍꯥꯏꯕꯗ ꯈꯔ ꯂꯧ
ꯍꯣꯏ ꯍꯣꯏ ꯍꯣꯏ ꯑ ꯦꯟ ꯇꯥꯔꯁꯦ ꯑꯩ ꯌꯥꯝ ꯀꯤꯌꯦ ꯑꯩ ꯍꯨꯝꯃꯛ ꯁꯣꯏꯈ꯭ꯔꯕꯅꯤ
ꯑꯅꯤ ꯑꯍꯨꯝ ꯍꯟꯅ ꯇꯧꯕ ꯀꯥꯟꯗꯗꯤ ꯍꯣꯏ ꯐꯖꯅꯗꯤ ꯁꯥꯏ ꯔꯦ ꯑꯗꯨ ꯈꯔ ꯈꯔꯗꯤ ꯌꯥꯎꯋꯦꯕꯀ ꯀꯣ ꯑꯗꯨ ꯑꯗꯨꯒꯤ ꯃꯊꯪꯗ ꯑꯅꯤ ꯇꯥꯎꯕꯗꯨꯗꯤ ꯄꯨꯔꯥ ꯁꯣꯏꯈ꯭ꯔꯕ ꯑꯗꯨꯒꯤ ꯁꯨꯗꯕꯗ ꯑꯗꯨꯝ ꯀꯛꯊꯛꯈ꯭ꯔꯒ ꯑꯗꯨꯝ ꯂꯩꯈ꯭ꯔꯕꯅꯦꯕ ꯑꯗꯨꯃꯥꯏꯅ ꯀꯛꯊꯛꯄꯅ ꯐꯥꯕ꯭ꯔꯣ ꯀꯛꯊꯛꯇꯕꯅ ꯐꯥꯕ꯭ꯔꯣ ꯁꯣꯏꯔꯁꯨ
ꯀꯛꯀꯅꯣꯗ ꯍꯥꯏꯕꯗꯤ ꯃꯣꯏꯒꯤ ꯂꯤꯃꯤꯠ ꯂꯩꯌꯦꯕꯀꯣ
ꯀꯣ ꯇ꯭ꯔꯥꯅꯤꯨꯝꯕꯀꯣ
ꯑ ꯑꯥ ꯑꯗꯨ ꯑꯗꯨꯝ ꯄꯥꯏꯁ
ꯑꯣ ꯑꯗꯨꯗꯤ ꯁꯣꯏꯔꯁꯨ ꯀꯛꯇꯕꯔꯤꯀꯣ
ꯎꯝ
ꯎ
ꯈꯪꯗꯦ ꯑꯩꯁꯨ ꯀꯣ ꯑꯗꯨꯝ ꯃꯣꯏꯒ ꯋꯥꯔꯤ ꯁꯅꯕꯗ ꯑꯗꯨꯝ ꯃꯣꯏ ꯌꯥꯎꯁꯤꯜꯂꯒ ꯑꯗꯨꯝ ꯁꯥꯟꯅꯕꯅꯦ ꯑꯩꯁꯨ
ꯑꯗꯨ ꯂꯥꯏ ꯑꯣ ꯑꯣꯦ ꯐꯛꯄꯗꯤ ꯐꯪꯛꯕ꯭ꯔꯥ
ꯑꯗꯨꯗꯤ ꯀꯥꯏꯗꯦꯗ ꯀꯥꯏꯗꯦꯗ ꯑꯍꯥꯟꯕ ꯑꯣꯏꯕꯒꯤꯅꯤ
ꯆꯣꯈ꯭ꯔꯗꯤꯦ
ꯑꯥ ꯑꯥ
ꯑꯗꯨꯗꯤ ꯀꯛ ꯊꯛꯀꯅꯨ ꯍꯥꯏꯕꯀꯣ ꯁꯣꯏꯔꯁꯨ ꯀꯣ
ꯍꯣꯏꯅꯦ ꯑꯗꯨꯝ ꯄꯥꯏꯦ
ꯛꯅꯦ ꯉꯁꯥꯏꯃꯛꯅꯦ ꯑꯩꯗꯨ ꯇꯥꯎꯕꯗꯨꯀꯣ ꯑꯗꯨꯒ ꯁꯤꯅ ꯃꯔꯤ ꯁꯨꯕꯅꯦꯕ ꯑꯅꯤꯗꯤ ꯄꯨꯔꯥ ꯁꯣꯏꯈ꯭ꯔꯦ ꯑꯍꯟꯗꯗꯤ ꯁꯣꯏꯗꯦꯕꯀꯣ ꯑꯅꯤꯗꯨꯗꯤ ꯈꯔ ꯑꯅꯤꯗꯨꯗꯤ ꯕꯣꯔꯥ ꯁꯣꯏꯈ꯭ꯔꯦ ꯑꯗꯨꯏ ꯀ ꯑꯗꯨꯝ ꯀꯛꯊꯈ꯭ꯔꯕ ꯑꯩꯁꯨ ꯈꯪꯗꯕ ꯃꯣꯏꯁꯨ ꯇꯨꯅ ꯑꯍꯟꯕꯅꯤ ꯍꯥꯏꯌꯦꯕꯀꯣ ꯑꯗꯨꯒꯤ ꯃꯣꯏꯁꯨ ꯈꯪꯗꯕ ꯑꯗꯨꯒꯤ ꯑꯗꯨꯝꯗꯤ ꯑꯗꯨꯝ ꯀꯛꯊꯈ꯭ꯔꯁꯦ ꯑꯗꯨꯅ ꯐꯔꯅꯤ ꯍꯥꯏꯔꯒ ꯑꯗꯨꯝ ꯀꯛꯊꯈ꯭ꯔꯕ
ꯎ ꯍꯣꯏꯅꯦ
ꯑꯣꯝ
ꯑꯩꯈꯣꯏ ꯅꯨꯄꯤ ꯃꯁꯦꯟꯅꯤꯅ ꯀꯩ ꯍꯥꯏꯅꯒꯅꯤ ꯁꯤꯡꯖꯨ ꯌꯥꯝ ꯆꯥꯟꯅꯕ ꯃꯤ ꯑꯣꯏꯔꯕ ꯃꯒꯅꯤꯗ
ꯑꯗꯨꯅꯦ ꯑꯩꯁꯨ ꯌꯥꯝꯅ ꯆꯥꯕꯅꯤ ꯑꯗꯨꯕꯨ ꯑꯩꯗꯤ ꯉꯥꯔꯤꯒꯨꯝꯕ ꯍꯥꯞꯄꯗꯤ ꯆꯥꯅꯤꯡꯗꯦ
ꯑꯣ ꯉꯥꯔꯤ ꯆꯥꯗꯦ
ꯑꯩ ꯉꯥꯔꯤꯦ ꯄꯥꯝꯗꯦ ꯁꯤꯡꯖꯨꯗꯣ ꯃꯣꯔꯣꯛ ꯉꯥꯛꯇ ꯍꯥꯞꯄꯗꯨ ꯅꯠꯇ ꯆꯥꯅꯤꯡꯉꯦ ꯑꯦꯗꯤ ꯉꯥꯔꯤ ꯍꯥꯏꯕꯗꯤ ꯆꯥꯅꯤꯡꯉꯦ ꯊꯣꯏꯗꯤꯡꯒꯨꯝꯕꯗꯤ ꯍꯥꯏꯕꯗꯤ ꯗꯤ ꯍꯥꯎꯋꯦꯅꯀꯣ ꯎꯝ ꯑꯗꯨꯕꯨ ꯉꯥꯔꯤ ꯍꯥꯏꯕꯗꯤ ꯄꯥꯝꯗꯦ ꯅꯪꯗꯤ
ꯃꯅꯝ ꯍꯥꯏꯅꯗꯕꯒꯤꯔꯣ ꯀꯩꯅꯣ
ꯃꯅꯝ ꯃꯅꯝ ꯍꯩꯅꯗꯕ ꯅꯠꯇꯦ ꯉꯍꯥꯟꯗꯨꯣ ꯑꯃꯨꯔꯛ ꯆꯥꯔꯒ ꯃꯅꯝꯗꯨ ꯌꯥꯝꯅ ꯄꯨꯝꯈ꯭ꯔꯕ ꯑꯣꯏꯈ꯭ꯔꯕ ꯃꯣꯏꯒꯤꯗꯣ ꯑꯗꯨꯗꯒꯤꯗꯤ ꯄꯦꯟꯂꯛꯈ꯭ꯔꯕ ꯑꯗꯨꯒꯤ ꯍꯧꯖꯤꯛ ꯌꯥꯎꯅꯗꯤ ꯁꯤꯡꯖꯨꯗ ꯉꯥꯔꯤ ꯍꯥꯞꯇꯕꯤꯗ ꯑꯗꯨꯝ ꯆꯥꯔ ꯂꯩ
ꯑꯣ
ꯅꯪꯗꯤ ꯀꯃꯥꯏꯅ ꯆꯥꯅꯤꯒꯦ
ꯑ ꯉꯥꯔꯤ ꯍꯥꯞꯄꯒ ꯑꯗꯨꯝ ꯍꯩꯅꯈ꯭ꯔꯦ ꯑꯗꯣ ꯍꯥꯞꯗꯗꯤ ꯑꯗꯨꯝ ꯍꯥꯎꯗꯕꯒꯨꯝ ꯀꯩꯅꯣ ꯑꯗꯨꯝ ꯇꯧ꯭ꯔ
ꯍꯣꯏ ꯌꯥꯝꯅ ꯆꯥꯃꯟꯕꯒꯤ ꯑꯣꯏꯔꯝꯅꯤ ꯑꯩꯈꯣꯏꯗꯤ ꯑꯌꯨꯛꯇꯁꯨ ꯅꯨꯃꯤꯗꯥꯡꯗꯁꯨ ꯁꯤꯡꯖꯨꯗꯤ ꯑꯗꯨꯝ ꯆꯥꯕꯅꯤ ꯃꯇꯝ ꯂꯩꯇꯦ ꯁꯤꯡꯖꯨꯒꯤ ꯗꯃꯛꯗꯤ ꯅꯪꯗꯤ
ꯑꯩꯈꯣꯏꯗꯤ ꯀꯩꯅꯣ ꯇꯧꯋꯦ ꯑꯩꯈꯣꯏ ꯑꯗꯨꯝ ꯄꯨꯜꯂꯗꯤ ꯑꯗꯨꯝ ꯆꯥꯏꯗ
ꯑꯗꯨ ꯁꯤꯡꯖꯨꯁꯦ ꯃꯤ ꯌꯥꯝꯅ ꯄꯨꯜꯂꯒ ꯆꯥꯕꯁꯤꯅ ꯅꯨꯡꯉꯥꯏꯕꯅꯤꯀꯣ ꯑꯃ ꯑꯅꯤꯈꯛ ꯆꯥꯕꯁꯦ ꯍ
ꯍꯥꯎꯇꯕꯅꯦ ꯃꯍꯥꯎꯁꯨ ꯊꯣꯛꯇꯕꯅꯦ
ꯃꯤ ꯌꯥꯝ ꯄꯨꯜꯂꯒ ꯆꯥꯕꯗꯨꯅ ꯍꯦꯟꯅ ꯅꯨꯡꯉꯥꯏꯕꯅꯤ ꯅꯣꯏꯗꯤ ꯃꯤ ꯌꯥꯝ ꯄꯨꯟꯅꯒ ꯆꯥꯕ꯭ꯔꯣ ꯁꯤꯡꯖꯨꯒꯨꯝꯕ ꯆꯥꯕꯁꯦ
ꯑꯥ ꯑꯩꯈꯣꯏ ꯃꯤ ꯑꯉꯥꯡꯁꯤꯡꯒ ꯀꯩ ꯀꯩꯅꯣ ꯂꯣꯏꯅ ꯁꯨꯔꯦꯗ ꯑꯉꯥꯡ ꯑꯍꯟ ꯂꯣꯏꯅ ꯂꯥꯛꯑꯒ
ꯍꯣꯏ ꯑꯗꯨ ꯍꯧꯖꯤꯛꯀꯥꯟꯁꯦ ꯑꯉꯥꯡꯈꯣꯏꯁꯨ ꯃꯣꯔꯣꯛ ꯌꯥꯝꯅ ꯆꯥꯕ ꯌꯥꯝ ꯍꯩꯈ꯭ꯔꯕꯅꯤ
ꯎꯝ ꯍꯩꯈ꯭ꯔꯦ ꯃꯣꯏꯁꯨ
ꯑꯩꯈꯣꯏꯗ ꯍꯦꯟꯅ ꯍꯩꯕꯁꯨ ꯌꯥꯝ ꯂꯩꯕꯅꯦ ꯍꯣꯏ ꯍꯣꯏ ꯃꯣꯔꯣꯛ ꯆꯥꯕꯗꯨ ꯑꯩꯈꯣꯏꯗꯤ ꯑꯉꯥꯡ ꯑꯣꯏꯕ ꯀꯥꯟꯗꯗꯤ ꯌꯥꯝ ꯆꯥꯕꯁꯦ ꯍꯩꯗꯤ ꯅꯥ
ꯎꯝ ꯎꯝ
ꯍꯧꯖꯤꯛꯇꯤ ꯃꯣꯏꯗꯤ ꯌꯥꯝꯅ ꯍꯩꯈ꯭ꯔꯦ
ꯍꯧꯖꯤꯛꯀꯥꯟꯒꯤ ꯑꯉꯥꯡꯁꯤꯡꯗꯤ ꯃꯑꯣꯡ ꯑꯃꯗꯨꯅꯤ
ꯍꯣꯏ ꯑꯗꯨꯅꯦ ꯑꯗꯨ ꯃꯣꯔꯣꯛ ꯆꯥꯕ ꯍꯩꯕꯁꯨ ꯐꯔꯦꯗ
ꯎꯝ
ꯃꯣꯔꯣꯛ ꯆꯥꯕꯁꯦ ꯑꯩꯈꯣꯏꯅꯗꯤ ꯀꯤꯕ ꯄꯨꯛꯁꯣꯛꯀꯦꯔꯥ ꯍꯥꯏꯅꯗꯤ ꯀꯣ ꯑꯗꯨ ꯇꯥꯎꯕꯗꯤ ꯇꯥꯎꯗꯧꯕ ꯃꯥꯟꯗꯦꯗ ꯃꯨꯔꯣꯛꯗꯤ ꯑꯗꯨꯝ ꯆꯥꯔ ꯂꯩꯈ꯭ꯔꯕꯒꯤ
ꯈꯪꯗꯦ ꯃꯣꯔꯣꯛ ꯌꯥꯝ ꯆꯥꯔꯒ ꯄꯨꯟꯁꯤ ꯀꯨꯏꯅ ꯍꯤꯡꯉꯦ ꯍꯥꯏꯕ꯭ꯔꯥ ꯀꯩꯅꯣ
ꯑꯣꯣ ꯑꯗꯨꯗꯤ ꯅꯨꯡꯇꯤꯒꯤ ꯃꯣꯔꯣꯛ ꯇꯔꯥ ꯇꯔꯥꯒꯨꯝꯕ ꯆꯥꯕ ꯇꯥꯔꯦ
ꯕ꯭ꯔꯦꯛꯐꯥꯁꯁꯨ ꯑꯗꯨꯝ ꯆꯥꯕ ꯌꯥꯎꯈ꯭ꯔꯣ
ꯍꯣꯏ ꯑꯗꯨꯅ ꯐꯔꯅꯤ
ꯒ꯭ꯌꯥꯟ ꯇꯥꯗꯦꯗ ꯃꯣꯏꯒꯤ ꯃꯤ ꯋꯥꯍꯩꯁꯤꯡꯁꯦ ꯀꯔꯤ ꯆꯥꯔꯒ ꯀꯨꯏꯅ ꯍꯤꯡꯕꯖꯥꯠꯂꯦ ꯒ꯭ꯌꯥꯟ
ꯑꯗꯨꯅꯦ ꯍꯧꯖꯤꯛꯀꯥꯟꯗꯤ ꯍꯥꯏꯔꯤꯒꯦ ꯍꯥꯏꯔꯒꯒ ꯑꯣꯏꯕꯒꯤ ꯑꯩꯈꯣꯏ ꯑꯗꯨꯝ ꯆꯥꯔꯒ ꯂꯩꯔꯁꯤꯦ ꯁꯦ ꯑꯩꯈꯣꯏꯅ ꯆꯥꯅꯤꯡꯕ ꯑꯁꯨꯝ ꯄꯨꯡ ꯆꯥ ꯆꯥꯒ ꯌꯥꯔꯦꯗ
ꯑꯩꯈꯣꯏꯗꯤ ꯑꯗꯨꯝ ꯑꯩꯈꯣꯏꯒꯤ ꯍꯛꯆꯥꯡꯗ ꯁꯣꯛꯅꯤꯡꯉꯥꯏꯒꯤ ꯑꯗꯨꯁꯤꯡꯗꯣ ꯂꯣꯏꯅ ꯑꯗꯨꯝ ꯆꯥꯔꯒ ꯂꯩꯔꯦ
ꯍꯣꯏ ꯆꯥꯒꯅꯨ ꯍꯥꯏꯕ ꯈꯣꯏꯁꯦ ꯑꯗꯨꯝ ꯆꯥꯔ ꯂꯩꯈ꯭ꯔꯕꯅꯦ ꯑꯩꯈꯣꯏꯁꯦ ꯍꯧꯖꯤꯛꯀꯥꯟꯗꯤ ꯌꯥꯗ꯭ꯔꯦ ꯑꯗꯨꯝ ꯆꯥꯔꯒ ꯂꯩꯔꯁꯤ
ꯍꯣꯏ
ꯎꯝ ꯀꯤꯌꯦ ꯀꯤꯋꯗꯤ
ꯂꯣꯏꯅ ꯆꯠꯀꯗꯕ ꯉꯥꯛꯇꯅꯤ
ꯑꯗꯨꯅꯦ ꯑꯗꯨꯅꯦ ꯁꯤꯡꯖꯨꯒꯨꯝꯕ ꯑꯗꯨꯝ ꯆꯥꯔ ꯂꯩꯔꯦꯁꯦ ꯆꯥꯅꯤꯡꯕꯗꯨꯀꯣ ꯃꯇꯝ ꯂꯩ ꯕꯀꯥꯟꯗ ꯑꯗꯨ ꯆꯥꯔ ꯂꯩꯔꯁꯦ ꯀꯔꯤꯁꯨ ꯀꯥꯏꯗꯦ
ꯑꯁ ꯑꯩꯈꯣꯏꯁꯦ ꯆꯠꯀꯗꯧꯕ ꯑꯣꯏꯔꯗꯤ ꯀꯔꯤ ꯀꯔꯤ ꯁꯦꯝꯕꯤꯕ ꯖꯥꯠꯂꯥ ꯑꯃꯨꯛ ꯈꯜꯂꯗꯤ ꯌꯥꯝ ꯅꯨꯡꯉꯥꯏꯇꯦꯗ
ꯑꯗꯨꯗꯤ ꯑꯩ ꯌꯥꯕꯗꯣ ꯑꯗꯨꯉꯥꯏꯅ ꯑꯗꯨ ꯑꯣꯏꯔꯁꯨ ꯀꯔꯤ ꯎꯄꯥꯏ ꯂꯩ ꯃꯤꯒꯤ ꯄꯨꯟꯁꯤ ꯍꯥꯏꯕꯅꯤꯅ ꯀꯣ ꯑꯗꯨꯅꯦ ꯑꯗꯨꯝ ꯍꯣꯏ ꯍꯥꯏꯕ ꯇꯥꯔꯦ ꯍꯩꯕꯗꯨ ꯂꯣꯏꯅꯃꯛ ꯍꯣꯏ ꯍꯣꯏ ꯍꯥꯏꯕ ꯅꯗꯅ ꯑꯇꯣꯞꯄꯗꯤ ꯂꯩꯇ꯭ꯔꯦꯅ
ꯑꯇꯣꯞꯄꯗ ꯇꯥꯎꯔꯗꯤꯀꯣ ꯃꯇꯝꯁꯤꯁꯨ ꯇꯥꯕꯁꯨ ꯈꯟꯗꯕꯅꯤ
ꯑ ꯎꯝ
ꯑꯩ ꯌꯥꯝꯅ ꯅꯣꯛꯅꯤꯡꯉꯦꯗ ꯑꯩ ꯌꯥꯝꯅ ꯑꯩ ꯁꯤꯔꯅꯤ
ꯅꯣ ꯅꯣ
ꯑꯗꯨꯅꯦ ꯑꯇꯣꯞꯄꯗ ꯇꯥꯎꯔꯗꯤ ꯃꯇꯝꯁꯦ ꯁꯠ ꯁꯠ ꯁꯠ ꯑꯗꯨꯝ ꯆꯠꯈ꯭ꯔꯦꯀꯣ
ꯎꯝ
ꯅ ꯑꯗꯨꯕꯨ ꯑꯩꯈꯣꯏꯅ ꯉꯥꯏꯔꯒ ꯇꯥꯎꯕꯒꯤꯔꯥ ꯈꯪꯗꯦ ꯌꯥꯝꯅ ꯇꯞꯇ꯭ꯔꯥ
ꯇꯞꯄꯅꯦ ꯑꯗꯣ ꯈꯪꯗꯅ ꯑꯗꯨꯝ ꯅꯧꯔꯒ
ꯑꯗꯨꯅꯦ ꯈꯪꯗꯅ ꯑꯗꯨꯝ ꯂꯧꯔꯒ ꯇꯧꯔꯁꯦ ꯑꯗꯨꯅ ꯐꯔꯅꯤ ꯄꯨꯡꯊꯣꯛꯑ ꯅꯧꯔꯒ ꯂꯩꯔꯁꯦꯗ ꯑꯗꯨꯅ ꯑꯗꯨꯝ ꯐꯔꯅꯤ
ꯍꯣꯔꯦ ꯁꯥꯗꯕꯤ ꯃꯁꯤꯅꯤꯁꯦ ꯀꯥꯏꯅꯀ
ꯑꯗꯨꯅꯦ ꯃꯣꯏꯅꯁꯨ ꯃꯣꯏꯁꯨ ꯀꯣꯛ ꯆꯥꯛꯈ꯭ꯔꯗꯤ ꯁꯤꯌꯥꯅꯤꯁꯦ ꯀꯔꯤ ꯇꯧꯔꯤꯕꯅꯣ ꯑꯗꯨꯝ ꯅꯧꯔꯒ ꯂꯩꯔꯦ ꯍꯥꯏꯅ ꯅꯣꯡꯃꯣꯟꯕꯒꯤ ꯍꯌꯦꯡꯋꯥꯏꯗꯒꯤꯗ ꯑꯃꯨꯛ ꯅꯣꯛꯄꯤꯒꯅꯨꯀꯣ ꯑꯃꯨꯛ ꯍꯥꯏꯒꯗꯧꯕ ꯃꯥꯜꯂꯦꯗ
ꯅꯪꯗꯤ ꯅꯊꯟꯗ ꯂꯩꯕ꯭ꯔꯣ
ꯑꯩꯗꯤ ꯑꯗꯨꯝ ꯌꯨꯝꯒꯤ ꯏꯃꯨꯡꯁꯤꯡꯗ ꯂꯣꯏ ꯄꯨꯜꯂꯞ ꯂꯩꯗ
ꯑꯣ ꯍꯧꯖꯤꯛꯇꯤ ꯅꯊꯟꯇ ꯇꯨꯝꯔꯤꯕ꯭ꯔꯣ
ꯑꯥ ꯍꯧꯖꯤꯛꯇꯤ ꯏꯊꯟꯇ ꯂꯩꯕ꯭ꯔ
ꯑꯗꯨ ꯏꯁꯥ ꯏꯁꯥ ꯇꯨꯝꯕꯁꯨ ꯅꯨꯡꯉꯥꯏꯌꯦꯗ ꯉꯥꯏꯍꯥꯛ ꯂꯩꯔꯒ
ꯉꯥꯏꯍꯥꯛ ꯂꯩꯔꯗꯤ ꯈꯪꯗꯦ ꯀꯅꯥ ꯀꯅꯥ ꯂꯥꯡꯂꯥꯡꯛꯇꯧ ꯖꯥꯠꯂꯥ ꯍꯧꯖꯤꯛ ꯀ ꯋꯥꯅꯤ ꯇꯨꯃꯤ ꯂꯩꯅꯗꯤ
ꯍꯣꯏ ꯍꯣꯏ ꯑꯗꯨ ꯆꯀꯣ
ꯅꯪꯗꯤꯕꯣ ꯌꯦꯡꯗꯕ꯭ꯔꯣ
ꯑꯦꯟꯗ
ꯑꯣ